ꯍꯥꯂꯣ
ꯇꯥꯔꯦ ꯇꯥꯔꯕꯣ ꯆꯛꯆꯥꯔꯦ
ꯆꯠ ꯑꯣ ꯀꯔꯤ ꯑꯦꯟꯖꯥꯡ ꯆꯥꯕꯤꯔꯒꯦ
ꯉꯁꯤ ꯀꯥꯔꯤ ꯁꯦꯕꯣꯠ ꯏꯔꯣꯟ ꯑꯦ ꯁꯦꯕꯣꯠ ꯏꯔꯣꯝꯕꯥ ꯅꯠꯇꯦ ꯂꯐꯣꯏ-ꯂꯐꯣꯏ ꯏꯔꯣꯝꯕ
ꯑꯣ
ꯀꯥꯏ ꯂꯩꯅꯣ
ꯈꯔ ꯀꯟꯅ ꯂꯥꯎ ꯂꯥꯎꯅ ꯍꯥꯏꯕ ꯌꯥꯕ ꯑꯩ ꯑꯥ ꯀꯩꯅꯣ ꯗꯣꯂꯥꯟ ꯃꯊꯛꯇ ꯂꯩ
ꯎꯝ ꯑꯩꯁꯨ ꯈꯔ ꯇꯞꯅ ꯇꯥꯏꯌꯦꯕ ꯅꯪꯅ ꯉꯥꯡꯉꯤꯗꯣ ꯌꯨꯝꯗ ꯌꯨꯝꯗ
ꯑꯣ ꯑꯣ ꯀꯩꯅꯣ ꯂꯥꯏꯔꯤꯛ ꯄꯥꯕ ꯆꯠꯇ꯭ꯔꯕꯣ
ꯆꯠꯇ꯭ꯔꯦ ꯉꯥꯁꯤꯗꯤ ꯉꯔꯥꯡꯁꯨ ꯆꯠꯇꯦꯗ ꯆꯠꯇꯕ ꯀꯨꯏꯔꯦꯗꯥ
ꯑꯣ ꯆꯠꯂꯨ ꯌꯥꯗ꯭ꯔꯣ ꯂꯥꯏꯔꯤꯛ ꯄꯥꯕ ꯃꯊꯛ ꯈꯤꯇꯅ ꯅꯨꯡꯉꯥꯏꯇ꯭ꯔꯕ ꯀꯩꯅꯣ ꯇꯧꯕ
ꯎꯝ ꯆꯠꯀꯗꯧꯕꯅꯦ ꯁꯨꯝ ꯐꯔꯃꯤꯇꯥ ꯇꯥꯗꯅ ꯂꯩꯔꯕꯔꯕ ꯇꯟꯒ ꯇꯟꯕꯒ
ꯑꯣ ꯑꯩ ꯍꯥꯏꯗꯤ ꯌꯥꯝ ꯊꯕꯛ ꯆꯠꯂꯨꯕꯒꯤ ꯋꯥꯔꯕꯩꯔꯥ ꯍꯥꯏꯕꯅꯤ
ꯎꯝ ꯌꯥꯝ ꯀꯟꯅ ꯋꯥꯕꯕꯨꯗꯤ ꯅꯠꯇꯦꯗ ꯑꯗꯨꯝ ꯀꯣꯛ ꯇꯟꯕ ꯑꯃꯁꯨ ꯌꯥꯎꯕ ꯑꯗꯨ
ꯎꯝ ꯉꯁꯤ ꯊꯥꯗꯣ ꯎꯕ꯭ꯔꯥ ꯌꯦꯡꯉꯣ ꯌꯥꯝ ꯐꯖꯕꯅꯦ ꯑ
ꯎꯝ
ꯉꯔꯥꯡ ꯉꯔꯥꯡꯅꯕꯨꯗꯤ ꯐꯖꯕ ꯍꯦꯜꯂꯦ ꯉꯔꯥꯡꯗꯤ ꯊꯕꯤ ꯃꯌꯨꯝꯒ ꯁꯥꯕꯅꯦ
ꯍꯣꯏ ꯉꯔꯥꯡꯅꯕꯨꯗꯤ ꯑꯝꯇ ꯐꯖꯕ ꯍꯦꯜꯂꯅꯤ
ꯊꯕꯤ ꯃꯌꯨꯝ ꯁꯥꯕ ꯈꯪꯕ꯭ꯔꯥ ꯅꯪꯝꯕ
ꯈꯪꯖꯗꯦꯗ ꯑꯗꯨꯝꯕꯗꯨꯗꯤ
ꯑꯣ ꯊꯥ ꯊꯥꯒꯤꯅꯦ ꯊꯥꯗ ꯊꯕꯤ ꯃꯌꯨꯝ ꯁꯥꯕ ꯍꯥꯏ ꯅꯥꯀꯟꯗꯅꯦ ꯁꯨꯃꯥꯏꯅ ꯉꯥꯡꯁꯪ ꯉꯥꯡꯅ ꯀꯣꯏꯔ ꯂꯩꯁꯨ ꯎꯕ꯭ꯔꯥ
ꯑꯣꯝ
ꯃꯥꯒꯤ ꯃꯉꯥꯜꯗ ꯑꯗꯨꯃꯥꯏꯅ ꯊꯕꯤ ꯌ ꯁꯥꯕ ꯀꯣꯏꯕ ꯑꯁꯤꯒꯨꯝꯕꯁꯦ ꯀꯩꯅꯣ ꯇꯧꯕ ꯐꯠꯇꯦꯕ ꯐꯠꯇꯦ ꯍꯥꯏꯕꯗꯤꯅꯦ ꯏꯁꯤꯡꯒꯨꯝꯕꯗ ꯀꯨꯝꯕ ꯐꯠꯇꯦ ꯒ꯭ꯔꯦꯕꯤꯇꯤ ꯇꯤ ꯍꯦꯟꯕꯗꯣ
ꯑꯣ
ꯆꯤꯡꯁꯤꯟꯕ ꯍꯦꯟꯕꯗꯣ ꯑꯗꯨꯒꯤ ꯏꯁꯤꯡꯒꯨꯝꯕꯗ ꯀꯨꯝꯒꯅꯨ ꯈꯣꯠ ꯀꯩꯅꯣꯒ ꯍꯥꯏꯅꯕꯅꯦꯕ ꯑꯩꯈꯣꯏꯒꯤ ꯌꯦ ꯁꯨꯝ ꯍꯥꯏꯅꯕꯗꯀꯣ
ꯑꯣ ꯍꯣꯏ ꯑꯗꯨꯗꯤ ꯍꯥꯏꯅꯕ ꯑꯃ ꯂꯩꯗꯤ ꯆꯨꯝꯕ ꯑꯃ ꯂꯩꯔꯝꯅꯤ
ꯍꯣꯏ ꯀꯩꯅꯣ ꯅꯣꯏ ꯅꯃꯥꯟꯅꯕꯗꯨꯒ ꯋꯥꯋꯥꯛꯀꯤꯡ ꯆꯠꯂꯨꯏꯗꯨꯕꯨ ꯀꯥꯏꯗꯅꯣ ꯍꯥꯏꯕ
ꯉꯁꯤ ꯆꯠꯂꯨꯕꯗꯨꯔ
ꯍꯣꯏꯣꯏ
ꯀꯨꯌꯥꯜ ꯂꯝꯕꯤꯗꯅꯤꯗ ꯑꯗꯨꯝ
ꯑꯩꯉꯣꯟꯗ ꯀꯝꯇ ꯇꯥꯛꯑꯝꯗꯦ
ꯅꯪꯉꯣꯟꯗ ꯆꯥꯔꯝꯗꯗꯣ ꯅꯪꯗꯤ ꯑꯉꯥꯡ ꯂꯧꯕ ꯃꯇꯝ ꯑꯃꯨꯛ ꯌꯧꯔꯛꯑꯅꯤ ꯑꯩꯈꯣꯏꯅ ꯆꯠꯂꯤꯗꯨꯗꯤ
ꯃꯁꯤꯗꯤ ꯑꯉꯥꯡ ꯂꯧꯕ ꯆꯠꯇꯌꯦ
ꯇꯔꯨꯛꯇ ꯆꯠꯄꯁꯤꯗ ꯃꯉꯥ ꯃꯈꯥꯏ ꯇꯥꯔꯦ ꯃꯉꯥ ꯃꯈꯥꯏ ꯈꯤꯇꯪ ꯍꯦꯜꯂꯝꯃꯗ꯭ꯔꯥ ꯈꯪꯗꯦ ꯑꯗꯨꯝ ꯃꯇꯦꯛ ꯑꯃ ꯑꯥ ꯌꯧꯔꯨꯗ꯭ꯔꯦꯗ ꯃꯝꯕꯅꯤꯅ
ꯑꯣ ꯃꯇꯦꯛ ꯈꯤꯇꯪ ꯆꯠꯂꯨꯕꯅꯦꯕ
ꯃꯇꯦꯛ ꯈꯛꯇꯅꯤꯗ ꯀꯥꯏꯗ ꯁꯥꯡꯁꯨ ꯉꯝꯗꯣꯏꯅꯣꯗꯣ ꯃꯝꯁꯨ ꯃꯝꯃꯤ
ꯅꯪꯒꯤ ꯈꯣꯟꯖꯦꯜꯁꯦ ꯈꯔ ꯎ ꯁꯥꯎꯟꯁꯦ ꯌꯥꯝ ꯅꯦꯝꯃꯦ ꯀꯩꯒꯤꯅꯣ ꯈꯪꯗꯦ
ꯅꯦꯝꯕ꯭ꯔꯣ
ꯅꯦꯃꯦ ꯁꯦꯡꯕꯨꯗꯤ ꯁꯦꯡꯉꯦꯕꯀꯣ ꯑꯗꯨꯒ ꯎꯝ ꯈꯔ ꯁꯦꯡꯕ ꯍꯥꯏꯗꯤ ꯀꯩꯅꯣ ꯇꯞꯄ ꯍꯥꯏꯒꯗ꯭ꯔꯥ ꯚꯣꯂꯨꯝ ꯍꯥꯏꯗꯤ ꯑ ꯇꯥꯕ ꯍꯥꯏ ꯒꯗ꯭ꯔꯥ ꯑꯗꯨꯃꯥꯏꯅ ꯑꯣꯏꯌꯦꯕ
ꯒ꯭ꯔꯦꯁꯤ ꯉꯥꯡꯉꯁꯨ ꯄꯩꯁꯥ ꯑꯗꯨꯝ ꯐꯪꯕꯅꯤꯅ ꯀꯩꯁꯨ ꯀꯥꯏꯗꯦꯅꯦꯀꯣ
ꯇꯥꯅꯤꯡꯗꯦꯍꯦ ꯁꯤꯕꯨ ꯐꯪꯕ ꯐꯪꯉꯦ ꯍꯥꯏ ꯍꯥꯏꯗꯣꯏꯔꯥ ꯐꯪꯗꯦ ꯍꯥꯏꯗꯣꯏꯔꯥ ꯁꯤꯕꯣ
ꯑꯁꯥ ꯑꯃꯗꯤ ꯎꯔꯤꯗꯅ
ꯑꯣ ꯑꯁꯥ ꯑꯃ ꯎꯔꯤ ꯍꯥꯏꯇꯥꯔꯦ ꯑꯁ ꯆꯪꯗ꯭ꯔꯤꯕꯅꯤꯅ ꯈꯪꯗ꯭ꯔꯦꯁꯦ ꯑꯦꯀꯥꯎꯟꯗ ꯍꯦꯛ ꯆꯪꯉꯀꯥꯟꯗ ꯅꯦ ꯇꯥꯅꯤ
ꯍꯣꯏꯅꯦ ꯈꯨꯠꯅꯤ ꯑꯦꯀꯥꯎꯟꯗ ꯆꯪꯗ꯭ꯔꯤꯉꯩꯒꯤ ꯃꯔꯛ ꯈꯔ ꯃꯗꯨ ꯉꯥꯏꯕ ꯃꯇꯝ ꯑꯃ ꯆꯪꯉꯤꯗꯅ ꯑꯗꯨꯝ ꯉꯥꯏꯕꯗꯗꯤ ꯑꯗꯨ ꯈꯤꯇꯪ ꯅꯣꯛꯃꯤ ꯅꯣꯛꯃꯤ ꯇꯧꯔꯒ ꯉꯥꯏꯅꯤꯡꯉꯤꯗꯅ
ꯅꯧꯃꯤ ꯅꯣꯡꯃꯤ ꯇꯧꯗꯔꯣ ꯁꯤꯕꯨ ꯀꯞꯇꯔꯦ ꯒ꯭ꯌꯥꯟ ꯇꯥꯗꯦꯗ ꯂꯨꯄꯥ ꯂꯤꯁꯤꯡ ꯑꯃ ꯌꯧꯒꯗ꯭ꯔꯥꯅ ꯈꯜꯂꯨꯕꯅꯦ ꯑꯗꯨꯕꯨ ꯌꯧꯔꯝꯗ꯭ꯔꯦ
ꯑꯗꯨ ꯑꯝꯇ ꯍꯪꯉꯨ ꯀꯩꯅꯣ ꯃꯣꯏꯅ ꯍꯥꯏꯗꯨꯕꯨ ꯇꯧꯔꯛ ꯗꯅ ꯆꯥꯝꯃꯥ ꯍꯥꯏ ꯂꯧꯈꯠꯄꯗꯅ ꯇꯤ ꯍꯥꯏꯔꯦ ꯑꯗꯨꯒ ꯑꯗꯨꯕꯨ ꯑꯣꯏꯗꯣꯏꯗꯨꯕꯨ
ꯑꯗꯣ ꯃꯣꯏꯗꯣ ꯃꯇꯝꯁꯨ ꯂꯩꯔꯝꯒꯅꯤ ꯑꯗꯨꯒ ꯏꯪꯂꯤꯁ ꯉꯥꯡꯕ ꯉꯥꯡꯗꯕ ꯑꯗꯒꯤ ꯃꯣꯏꯒꯤ ꯍꯧꯔꯛꯄꯗ ꯇꯥꯟꯅꯗꯕꯤꯒ ꯇꯧꯕꯗꯣ ꯃꯇꯝ ꯑꯗꯨꯗ ꯁꯦꯀꯦꯟ ꯈꯔ ꯍꯧꯈꯤꯕꯗꯣ ꯑꯗꯨ ꯂꯧꯗꯕ ꯌꯥꯎꯋꯦ ꯍꯥꯏꯕꯅꯦꯕ ꯑꯗꯨꯒꯤ
ꯍꯣꯏ ꯕꯥ ꯁꯦꯀꯦꯟ ꯇꯔꯥ ꯐꯥꯅ ꯂꯧꯗꯕ ꯑꯝꯇ ꯌꯥꯎꯗꯦꯕ ꯃꯉꯥ ꯃꯉꯥꯏꯔꯕ ꯃꯉꯥ ꯑꯣꯔ ꯇꯔꯥ ꯑꯗꯣ ꯑꯩꯈꯣꯏꯅ ꯇꯧꯔꯤꯗꯨꯗꯤ ꯑꯗꯨꯝ ꯇꯔꯥ ꯍꯦꯟꯅ ꯇꯧꯔꯤꯗꯅ ꯇꯔꯥ ꯃꯈꯥꯏ ꯇꯔꯥ ꯑꯊꯣꯏ ꯁꯨꯃꯥꯏꯅ ꯑꯗꯨꯝ ꯇꯧꯕꯅꯦ ꯍꯥꯏꯕ ꯃꯣꯏꯅ ꯇꯈꯥꯏ ꯑꯃ ꯂꯧꯗ꯭ꯔꯦ ꯍꯥꯏꯔꯁꯨ ꯌꯥꯏꯗꯅ
ꯑꯣ ꯑꯩꯅ ꯉꯁꯥꯏ ꯇꯥꯕꯗꯀꯣ ꯑꯥ ꯑꯈꯣꯏ ꯑꯣꯖꯥ ꯑꯗꯨꯒ ꯑꯗꯥꯒꯤ ꯇꯨꯔꯦꯜ ꯋꯥꯡꯉꯨꯗꯨꯒ ꯋꯥꯔꯤ ꯁꯥꯟꯅꯕ ꯀꯥꯟꯗ ꯑꯃꯗꯨꯅ ꯂꯨꯄꯥ ꯎꯝ ꯀꯩꯅꯣꯗ ꯍꯨꯝꯐꯨꯇꯔꯥ ꯃꯥꯊꯣꯏ ꯐꯪꯉꯦ ꯍꯥꯏ ꯑꯃꯗꯨꯅ ꯍꯨꯝꯐꯨꯇꯔꯥ ꯃꯉꯥꯃꯨꯛ ꯐꯪꯉꯦ ꯌꯥꯏ ꯑꯗꯨꯃꯥꯏꯅ ꯍꯥꯏ ꯍꯨꯝꯐꯨꯗꯔꯥ ꯃꯉꯥ ꯍꯥꯏꯕ꯭ꯔꯥ
ꯑꯃꯗꯨꯅ ꯑꯃꯗꯨꯅ ꯀꯌꯥ
ꯇꯨꯔꯦꯜ ꯋꯥꯡꯉꯨꯒꯤꯗꯨ ꯀꯥꯎꯈ꯭ꯔꯦ ꯃꯃꯤꯡ ꯍꯨꯝꯗ꯭ꯔꯥ ꯃꯥꯊꯣꯏ ꯑꯗꯨ ꯀꯩꯅꯣꯒꯤꯁꯨ ꯑꯣꯖꯥ ꯒꯤꯁꯨ ꯍꯨꯝꯐꯨꯇꯔꯥꯃꯥꯊꯣꯏ ꯑꯣꯏ ꯍꯥꯏꯌꯦꯦ
ꯎꯝ ꯍꯣꯏ ꯅꯠꯇꯦ ꯑꯗꯣ ꯃꯣꯏꯅ ꯑꯃꯈꯛꯇꯪ ꯇꯧꯔꯕꯃꯤꯅ ꯈꯪꯉꯦꯗꯅ ꯑꯗꯣ ꯑꯩꯈꯣꯏ ꯑꯗꯨꯃꯝ ꯇꯧꯔꯒ ꯆꯥꯝꯃ ꯌꯥꯡꯈꯩ ꯈꯛꯇꯅꯤ ꯑꯗꯨꯗꯤ ꯀꯔꯤ ꯆꯥꯝ ꯌꯥꯡꯈꯩꯁꯦ ꯀꯣꯜ ꯀꯌꯥꯒꯤ ꯑꯣꯏꯔꯤꯅꯣꯁꯨ ꯈꯪꯗ꯭ꯔꯦ ꯑꯗꯒꯤ ꯂꯧꯈꯠꯄꯒꯤ ꯄꯩꯁꯥꯔꯁꯨ ꯈꯪꯗꯦ ꯭ꯔꯦ ꯒ꯭ꯌꯥꯟ ꯑꯃ ꯇꯥꯗ꯭ꯔꯗꯤ ꯌꯥꯗ꯭ꯔꯦ ꯍꯥꯏꯔꯒꯁꯨ ꯌꯥꯗ ꯇ꯭ꯔꯦꯗꯣ ꯍꯥꯏꯔꯗꯤ ꯃꯁꯤꯡꯗꯨ ꯈꯪꯉꯤꯗꯅ ꯑꯦ ꯑꯩ ꯇꯔꯥ ꯇꯧꯕꯗ ꯑꯁꯨꯛꯇꯤ ꯌꯥꯈꯤꯗ꯭ꯔꯦ ꯑꯗꯨꯁꯨ ꯍꯥꯏꯗꯤ ꯑꯗꯒꯤ ꯆꯥꯝ ꯌꯥꯡꯈꯩ ꯐꯪꯉꯤꯁꯤ ꯑꯗꯨꯅꯤ ꯀꯔꯤ ꯀꯔꯝꯃꯥꯏꯅꯅꯕ ꯍꯣꯠꯂꯒ ꯀꯃꯥꯏꯅ ꯄꯤꯔꯛꯏꯅꯣꯗꯨꯁꯨ ꯈꯪꯗꯦꯗꯅ
ꯑꯗꯨꯅꯦ ꯍꯥꯏꯗꯤ ꯁꯤꯃꯩꯁꯤꯗ ꯅꯪꯒꯤ ꯁꯤꯃꯩꯁꯦ ꯐꯪꯍꯧꯔꯦ ꯁꯤꯁꯤ ꯁꯣꯏꯕꯩꯅꯤ ꯑꯗꯣ ꯈꯪꯕ ꯇꯥꯔꯒꯗꯤ ꯑꯩꯈꯣꯏꯅ ꯃꯦꯀꯞ ꯇꯧꯕ ꯌꯥꯏꯗꯅꯀꯣ ꯍꯥꯏꯗꯤ ꯍ ꯃꯦꯟꯁꯤꯟꯕ ꯌꯥꯏꯗꯅ
ꯃꯦꯟꯁꯤꯟꯕ ꯌꯥꯏꯗꯅ ꯑꯗꯨꯨꯁꯨ ꯅꯠꯇꯦ ꯇꯧꯕꯅ ꯑꯗꯨꯝ ꯎꯝ ꯑꯥ ꯇꯔꯥ ꯁꯨꯕꯩ ꯇꯧꯍꯜꯂꯦ ꯑꯗꯨ ꯆꯪꯉꯗꯣ ꯑꯩꯅ ꯍꯥꯏꯗꯤ ꯑꯦ ꯅꯪꯒꯤꯁꯦ ꯑꯅꯤꯒꯤ ꯆꯪꯉꯦ ꯑꯍꯨꯝꯒꯤ ꯆꯪꯉꯦ ꯑꯗꯨ ꯍꯥꯏꯔꯁꯨ ꯐꯩꯇꯅꯀꯣ
ꯎꯝ ꯑꯩꯒꯤꯗꯤ ꯑꯃꯕꯨ ꯁꯣꯏꯈ꯭ꯔꯤꯅꯦ ꯇꯔꯥ ꯇꯧꯕꯗꯣ ꯍꯥꯏꯗꯤ ꯑꯃꯗꯤ ꯇꯔꯥ ꯃꯤꯅꯤꯠ ꯇꯔꯥ ꯁꯨꯈꯤꯗꯦꯕꯀꯣ ꯑꯗꯨꯒ ꯇꯔꯨꯛ ꯈꯛꯇꯅꯦꯕ ꯃꯤꯅꯤꯠ ꯇꯔꯨꯛ ꯈꯛꯇꯅꯦꯕ ꯑꯗꯣ ꯈꯪꯗꯦ ꯃꯣꯏꯁꯦ ꯀꯃꯥꯏꯅ ꯇꯧꯕꯅꯣ
ꯑꯗꯨꯅꯦ ꯀꯃꯥꯏ ꯑꯗꯒꯤ ꯑꯃ ꯏꯪꯒ꯭ꯔꯦꯖꯤ ꯉꯥꯡ ꯍꯥꯏꯔꯣ ꯑꯃ ꯉꯕ ꯍꯥꯏꯔꯣ ꯁꯥꯟꯅꯔꯤꯁꯤꯗ ꯑꯩ ꯍꯥꯏꯁꯦ ꯅꯪꯒ ꯑꯩꯒ ꯁꯥꯟꯅꯕꯗꯨ ꯈꯛꯇꯅꯦ ꯍꯥꯏꯕ ꯅꯪ ꯑꯇꯣꯞꯄꯒꯕꯨ ꯀꯌꯥꯝ ꯁꯥꯟꯅꯒꯦ ꯀꯩꯅꯃꯤ
ꯍꯣꯏ ꯅꯣꯗꯤꯒ ꯑꯅꯤ ꯃꯒꯥꯏ ꯁꯥꯟꯅꯕ ꯑꯗꯒꯤ ꯑꯩꯈꯣꯏ ꯅꯥꯀꯟꯒꯤ ꯀꯩꯅꯣ ꯏꯃꯥꯟꯅꯕꯁꯤꯒ ꯑꯅꯤꯔꯛꯀ ꯁꯥꯟꯅꯔꯝꯒꯗ꯭ꯔꯥ ꯑꯗꯨꯃꯥꯏꯅ
ꯑꯩꯈꯣꯏ ꯑꯗ ꯑꯗꯨꯃꯥꯏꯅ ꯑꯗꯨꯝ ꯁꯥꯟꯅꯔꯤꯁꯦ ꯑꯗꯨꯃꯥꯏꯅ ꯉꯥꯛꯇꯅꯦ ꯑꯗꯨꯗ ꯅꯣꯏꯁꯨ ꯁꯨꯅꯥꯥꯡ ꯉꯥꯡꯗꯕꯗꯤ ꯑꯣꯏꯔꯝꯅꯤ ꯃꯔꯛꯇ ꯑꯗꯨꯝ ꯃꯤ ꯃꯃꯤꯡ ꯍꯥꯏꯗꯣꯛꯄꯁꯨ ꯌꯥꯎꯔꯝꯅꯤ ꯂꯝ ꯃꯃꯤꯡ ꯍꯥꯏꯈꯤꯕꯁꯨ ꯌꯥꯎꯔꯝꯅꯤ ꯑꯗꯒꯤ ꯑꯗꯨꯝ ꯌꯥꯎꯅꯤ ꯍꯥꯏꯕ ꯑꯗꯨꯗꯤ ꯑꯗꯨ ꯊꯣꯛꯅ ꯑꯩꯅ ꯍꯦꯛ ꯏꯪꯂꯤꯁꯇꯗ ꯉꯔꯥꯡꯉꯨꯕꯒꯤ ꯑꯗꯨ ꯑꯗꯨꯅꯤ ꯑꯗꯥꯅꯦꯅ ꯍꯥꯏꯕꯗꯤ ꯌꯥꯔꯣꯏ ꯍꯥꯏꯕ ꯃꯣꯏꯁꯦ
ꯎꯝ ꯑꯗꯨꯒ ꯑꯃꯅ ꯀꯩꯅꯣ ꯇꯧꯋꯦ ꯏꯃꯥꯟꯅꯕꯒ ꯑꯩ ꯉꯥꯡꯅꯔꯤꯗꯣ ꯑꯦꯀꯥꯎꯟ ꯑꯃꯗꯨꯗ ꯉꯥꯡꯅꯕꯗꯣꯀꯣ ꯎꯝ ꯑꯗꯣ ꯃꯥꯁꯨ ꯑꯅꯤꯔꯛ ꯉꯥꯡꯅꯔꯦ ꯑꯗꯨꯒ ꯃꯔꯤ ꯃꯥꯁꯨ ꯃꯔꯤ ꯈꯛꯇꯅꯦꯕ ꯑꯩꯒ ꯑꯩꯒ ꯉꯥꯡꯅꯔꯤ ꯉꯥꯛꯇꯅꯦꯕ ꯑꯅꯝꯕꯅ ꯑꯍꯨꯝꯂꯛꯀꯤ ꯆꯥꯡꯗꯤ ꯃꯥꯅ ꯑꯩꯉꯣꯟꯗ ꯇꯧꯔꯛꯄꯗꯨꯀꯣ ꯑꯗꯨ ꯌꯧꯅꯦ ꯑꯃꯈꯛꯇꯅꯦ ꯃꯤ ꯑꯇꯣꯞꯄ ꯇꯧꯔꯤꯏꯗꯣ ꯑꯗꯣ ꯁꯕꯃꯤꯠ ꯇꯧꯀꯥꯟꯁꯤꯗ ꯃꯥ ꯐꯪꯉꯛꯏꯁꯦ ꯂꯨꯄꯥ ꯎ ꯆꯍꯨꯝꯒ ꯍꯨꯝꯐꯨꯅꯦꯕ ꯐꯪꯉꯛꯏꯁꯦ ꯑꯩꯒꯤꯅ ꯂꯨꯄꯥ ꯆꯃꯒ ꯈꯦꯅꯔꯗ ꯇꯪꯈꯥꯏ ꯍꯦꯟꯅ ꯈꯦꯠꯅꯔꯛꯑꯦ ꯍꯥꯏꯕ ꯑꯗꯨ ꯍꯥꯏꯗꯤ ꯆꯞ ꯃꯥꯟꯅꯕ ꯀꯩꯅꯣꯗꯨꯗ ꯐꯣꯟ ꯇꯧꯕꯗꯨꯗꯗꯤ ꯈꯦꯠꯅꯔꯛꯏꯗꯨ ꯀꯃꯥꯏꯅ ꯇꯧꯔꯤꯅꯣ ꯈꯪꯗ ꯑꯩꯁꯨ ꯀꯌꯥ ꯉꯥꯎꯔꯦ
ꯈꯪꯗꯦ ꯈꯪꯗꯦ ꯁꯨꯝꯕꯩ ꯊꯕꯛꯁꯤꯃ ꯗꯥꯎꯕ ꯈꯤꯇꯪ ꯌꯥꯕ ꯍꯥꯏꯗꯅꯃ ꯁꯨꯡꯣꯏ ꯑꯣꯏꯗ꯭ꯔꯕꯅꯤ ꯑꯗꯣ ꯃꯌꯥꯝꯗꯒꯤ ꯀꯔꯤ ꯂꯩꯊꯣꯛꯑꯒ ꯗꯥꯎ ꯌꯥꯕꯒ ꯍꯥꯏꯗꯨꯗꯤ
ꯑꯗꯨꯒ ꯈꯪꯗꯦ ꯑꯇꯩ ꯌꯦꯩꯅꯧꯔꯀꯥꯟꯗꯗꯤ ꯑꯩꯁꯨ ꯅꯦꯝꯃꯤ ꯍ ꯑꯁ ꯑꯗꯨ ꯑꯗꯨ ꯅ ꯑꯗꯨ ꯑꯗꯨ ꯍꯥꯏꯔꯒ ꯄꯥꯎ ꯑꯃ ꯇꯝꯒꯦꯁꯦ ꯉꯁꯥꯏꯅꯦ ꯕꯁ ꯇꯣꯡꯕꯗꯅꯦ ꯑꯩꯁꯦ ꯁꯒꯥꯛ ꯎꯅꯝꯅ ꯁꯤꯔꯝꯃꯤ ꯇꯣꯔꯦ ꯍꯥꯏꯕ
ꯅꯪꯔꯣ ꯃꯤꯔ
ꯃꯤꯒꯤꯅꯦꯍ ꯑꯩꯗꯤ ꯀꯃꯥꯏꯅ ꯂꯨꯖꯔ ꯆꯠꯂꯤꯅꯦ ꯑꯩꯗꯤ ꯑꯩꯗꯒꯤ ꯁꯒꯝ ꯃꯅꯝ ꯅꯝꯕ ꯃꯤꯁꯨ ꯅꯠꯇꯦ ꯑꯩꯗꯤ ꯃꯤ ꯑ ꯑꯗꯨꯐꯥꯎꯕꯩꯗ ꯀꯩꯅꯣꯗ ꯔꯣꯜ ꯑꯣꯟ ꯁꯤꯖꯤꯟꯅꯔꯒ ꯐꯖꯅ ꯇꯩꯊꯣꯛꯑ ꯆꯠꯂꯤꯅꯦ ꯑꯗꯨꯝ ꯑꯗꯨꯒ ꯑꯅꯨꯕꯥ ꯑꯃꯒ ꯍꯅꯨꯕꯤ ꯑꯅꯤꯒ ꯂꯥꯛ ꯑꯗꯨꯒ ꯍꯦꯛꯇ ꯃꯅꯝꯁꯤꯅ ꯑꯩꯁꯦ ꯀꯣꯛ ꯋꯥꯡꯔꯕ ꯉꯅꯥꯎꯔꯤ ꯃꯊꯛꯇꯨꯗ ꯃꯣ ꯂꯝꯈꯥꯏꯗ ꯑꯃꯨꯛ ꯂꯥꯛꯑꯦ ꯂꯝꯈꯥꯏ ꯌꯧꯔꯀꯥꯟꯗ ꯍꯧ ꯅꯨꯄꯥ ꯑꯃꯨꯛ ꯏꯅꯥꯛꯇ ꯐꯝꯖꯤꯜꯂꯔꯦꯅꯦ ꯑꯗꯨꯒꯤ ꯃꯅꯕꯨꯗꯤ ꯅꯝꯗꯦ ꯑꯗꯨꯁꯨ ꯃꯥꯗ ꯃꯣꯠꯂꯦꯕ ꯃꯣꯠꯄꯗꯤ꯫ ꯑꯩꯖꯦ ꯈꯥꯡ ꯂꯥꯛꯄꯉꯝ ꯑꯗꯨꯗꯅ ꯊꯣꯡꯅꯥꯎꯗꯣ ꯍꯥꯡꯗꯣꯛꯑꯦ꯫ ꯍꯥꯡꯗꯣꯛꯑꯒ ꯅꯨꯡꯁꯤꯠꯇꯨꯅ ꯍꯦꯛꯇ ꯐꯨꯍꯟꯕꯖꯤ ꯐꯨꯍꯟꯕꯖꯤ ꯑꯗꯣ ꯈ ꯆꯠꯂ ꯀꯥꯟꯅꯅꯤ꯫ ꯀꯣꯛꯇꯨ ꯆꯤꯛꯈꯠꯂꯦꯗꯅ꯫ ꯉꯁꯤꯗꯤ ꯄꯨꯔꯥ ꯑꯩꯖꯦ꯫ ꯂꯥꯛꯅꯔꯕꯅꯦ ꯃꯣꯏ ꯌꯥꯝ꯫
ꯑꯗꯨꯅꯤ ꯅꯣꯡꯃ ꯅꯣꯡꯃꯒꯤ ꯗꯥꯎ ꯍꯥꯏꯗꯨꯅꯤ꯫
ꯅꯪꯗꯤ ꯅꯣꯡꯒ ꯅꯪꯗꯣꯏ꯭ꯔꯣ ꯁꯣꯝ ꯀ꯭ꯂꯤꯅꯤꯛ ꯆꯠꯄꯗꯨꯕꯣ꯫
ꯅꯣꯡ ꯅꯪꯕꯖꯨ ꯌꯥꯎꯋꯤ ꯉꯁꯤꯕꯨꯗꯤ ꯅꯪꯗꯦ ꯅꯣꯡꯖꯦ ꯍꯧꯖꯤꯛꯀꯥꯟ ꯈꯨꯇꯥꯑꯅꯦꯃꯦ꯫ ꯄꯨꯂꯞ ꯇꯥꯗꯦꯕ ꯃꯇꯠ ꯃꯇꯠ ꯃꯇꯠ ꯇꯥꯏꯌꯦꯕ ꯑꯗꯨꯅ
ꯍꯣꯏ ꯍꯣꯏ ꯆꯤ ꯆ ꯆꯤ ꯆ ꯇꯥꯕꯤꯗꯣ꯫
ꯍꯣꯏ ꯆꯤꯠ ꯆꯥ ꯆꯤꯠ ꯆꯥ ꯆꯨ ꯑꯣꯏꯔꯦ ꯑꯗꯒꯤ ꯑꯩꯈꯣꯏ ꯁꯤꯗ ꯇꯥꯔꯦꯅ ꯋꯥꯕꯒꯥꯏ ꯑꯁ꯭ꯋꯥꯏꯗ ꯑꯃꯨꯛ ꯇꯥꯔꯝꯃꯔꯣꯏ ꯑꯗꯨꯃꯥꯏꯅꯖꯨ ꯇꯧꯋꯦꯕ ꯑꯗꯨꯅ
ꯇꯧꯋꯦ ꯇꯧꯋꯦ ꯑꯗꯨꯕꯨꯗꯤ ꯁꯤꯗ ꯅꯣꯡ ꯇꯥꯗ꯭ꯔꯦꯅ ꯆꯠꯂꯅꯤꯗꯅ ꯑꯩꯁꯦ ꯇꯤꯝꯄꯨꯗꯕꯤ ꯆꯠꯂꯅꯤꯗꯅ ꯑꯗꯣ ꯏꯝꯐꯥꯜꯗꯅ ꯍꯩꯗꯔꯝꯗꯣꯏꯕ꯫
ꯍꯣꯏ ꯑꯗꯣ ꯅꯪ ꯕꯦꯛꯀꯨꯝꯕ ꯑꯃ ꯄꯥꯏꯔꯗꯤ ꯁꯥꯇꯤꯟ ꯑꯃ ꯍꯥꯞꯆꯤꯜꯂꯨꯍꯦ ꯑꯗꯨꯗꯤ ꯀꯥꯟꯅꯅꯤ꯫
ꯕꯦꯛꯇꯤ ꯄꯥꯏꯗꯤꯌꯦ ꯕꯦꯛ ꯑꯗꯣ ꯕꯦꯛ ꯌꯥꯎꯕꯅꯦ ꯀꯩꯅꯣꯒꯤ ꯌꯣꯒꯒꯤ ꯐꯛꯁꯦ ꯄꯨꯕ ꯀꯥꯟꯗ ꯑꯃ ꯑꯩꯅ ꯆꯦꯟꯕꯅꯦꯕ ꯍꯟꯗꯛ
ꯎꯝ꯫
ꯅꯥꯀꯟꯗ ꯁꯥꯏꯠ ꯄꯣꯀꯦꯠ ꯄꯥꯟꯕ ꯑꯃ ꯕꯦꯛ꯫ ꯁꯦ ꯍꯥꯞꯅꯕ꯫ ꯑꯗꯨꯒꯕꯨ ꯍꯧꯖꯤꯛꯐꯥꯎ ꯌꯧꯔꯛꯇꯦ꯫ ꯇꯥ ꯇꯧꯕꯗ ꯌꯩꯊꯣꯛ
ꯀꯩꯅꯣ ꯇꯧꯕꯅꯦ ꯎꯝ ꯍꯣꯏ ꯄꯣꯠ ꯆꯩꯩ ꯍꯧꯖꯤꯛꯀꯥꯟ꯫ ꯎꯝ ꯌꯧꯔꯛꯇꯕꯅꯤ ꯄꯥꯛꯅ꯫
ꯂ ꯂꯝꯕꯤ ꯊꯤꯡꯕꯒꯤ꯫ ꯒꯤꯔ ꯅꯠꯇ꯭ꯔꯒꯅ
ꯂꯝꯕꯤ ꯊꯤꯡꯕꯒꯤ ꯑꯣꯏꯗꯧ ꯃꯥꯜꯂꯦ ꯃꯣꯏꯁꯦ꯫ ꯍꯥꯏꯕꯗꯤꯅꯦ ꯑ ꯃꯛ ꯃꯈꯥꯗ ꯑꯗꯨꯝ ꯌꯥꯔꯦꯅ ꯃꯈꯥꯗꯗꯤ ꯊꯥꯗꯣꯛꯎꯔꯕ꯫ ꯑꯗꯨꯒ ꯂꯝꯕꯤ ꯇꯪꯈꯥꯏ ꯌꯧꯔꯀꯥꯟꯗ ꯊꯤꯡꯖꯤꯟꯒꯤꯕꯒꯤ ꯑꯃꯨꯛ ꯍꯜꯂꯛ ꯀꯄꯁꯨ ꯌꯥꯗ꯭ꯔꯦꯗꯅ ꯃꯊꯛꯇ ꯊꯥꯔꯛꯀꯦꯗꯨꯁꯨ ꯑꯗꯨꯃꯥꯏꯅ ꯇꯧꯕ ꯑꯣꯏꯔꯝꯕꯁꯦ ꯨ ꯌꯥꯏ ꯑꯗꯣ ꯍꯧꯖꯤꯛꯄꯨꯗꯤ ꯊꯤꯡꯉꯦ ꯍꯥꯏꯔꯒꯒꯤ ꯃꯊꯛꯇ ꯊꯥꯔꯛꯄ ꯄꯁꯨ ꯌꯥꯏꯑꯕꯀꯣ
ꯎꯝ ꯑꯩꯅ ꯇ꯭ꯔꯦꯛ ꯇꯧꯕꯀꯣ ꯑꯣꯗꯔꯗꯣ ꯑꯗꯣ ꯑ ꯑꯁꯥꯝꯗ ꯑꯗꯨꯝ ꯂꯩꯌꯦꯕ
ꯑꯣ ꯍꯣꯏ ꯑꯗꯨꯗꯤ ꯊꯥꯔꯛꯑꯃꯔꯣꯏ ꯑꯁꯣꯝꯗꯒꯤ ꯊꯥꯔꯛꯐꯝꯗꯣ ꯍꯥꯏꯗꯤ ꯌꯥꯗꯕꯒꯤ ꯁꯣꯝꯗ ꯊꯤꯡꯉꯦ ꯍꯥꯏꯔꯕꯅꯤꯅ ꯊꯥꯖꯤꯜꯂꯨꯔꯁꯨ ꯀꯥꯟꯅꯔꯣꯏꯅ ꯊꯥꯗꯕ ꯑꯣꯏꯔꯝꯕꯁꯨ ꯌꯥꯏ
ꯑꯩꯗꯤ ꯑꯦꯗꯚꯥꯟꯁꯇꯦ ꯂꯨꯄꯥ ꯌꯥꯡꯈꯩꯃꯨꯛꯇꯤ ꯄꯤ ꯑꯦꯗꯚꯥꯟꯁ ꯊꯤꯌꯣꯅ ꯊꯤꯈ꯭ꯔꯕꯅꯤ ꯑꯩꯁꯨ ꯍꯣꯡꯕꯗꯨꯗ ꯄꯣꯛ ꯂꯧꯔꯨꯕꯅꯤꯗ ꯍꯣꯏ ꯑꯗꯨꯕꯨꯗꯤ ꯂꯣꯏ ꯄꯦꯠ ꯇꯧꯕꯗꯤ ꯅꯠꯇꯕꯅꯤꯅ
ꯍꯣꯏ ꯌꯥꯔꯦꯗꯤ ꯑꯗꯨꯗꯤ
ꯊꯕꯛ ꯊꯥꯁꯤ ꯃꯤꯂꯥꯌꯥꯐꯖꯅ ꯁꯦꯡꯉꯁꯤ
ꯎꯝ ꯍꯣꯏ ꯑꯗꯨꯗꯤ ꯅꯪ ꯀꯔꯝꯕ ꯅꯝꯕꯔꯗ ꯇꯧꯔꯑꯣ ꯍꯥꯏꯅꯣ ꯅꯪꯒꯤ ꯀꯔꯝꯕꯅꯝꯕꯗ ꯇꯧꯔꯣ ꯍꯥꯏꯅꯣ ꯑꯥ ꯌꯧ
ꯉꯈꯣꯀꯣ ꯑꯣ ꯌꯥꯏ ꯌꯥꯏ ꯊꯝꯃꯒꯦꯀꯣꯏ
ꯅꯪ ꯅꯝꯕꯝꯕꯔ ꯊꯔ